ꯇꯥꯔꯦ ꯀꯩꯗꯧꯔꯤꯒꯦ ꯏꯆꯦ
ꯆꯥ ꯊꯛꯑꯝꯕꯅꯦ
ꯎꯝ ꯉꯁꯤꯁꯤ ꯉꯁꯤ ꯅꯨꯃꯤꯠꯁꯤꯕꯨ ꯀꯃꯥꯏ ꯀꯃꯥꯏ ꯇꯧꯒꯦ ꯏꯆꯦ
ꯉꯁꯤꯒꯤ ꯅꯨꯃꯤꯠꯁꯦ ꯈꯔꯅꯦ ꯄ꯭ꯔꯗꯛꯇꯤꯚ ꯑꯣꯏꯕ ꯅꯨꯃꯤꯠ ꯑꯣꯏꯗ꯭ꯔꯦ ꯉꯁꯤꯁꯦ
ꯀꯩꯒꯤ
ꯇꯨꯝꯅꯤꯡꯉꯦꯅꯅꯦ ꯑꯩꯗꯤ ꯉꯁꯤꯒꯤ ꯃꯆꯤ ꯃꯆꯤ ꯄꯨꯡꯇꯨꯝꯗ ꯇꯨꯝꯃꯦ ꯑꯗꯨꯒ ꯄꯔꯥ ꯁꯤꯁꯨ ꯄꯥꯕ ꯀꯥꯟꯗ ꯈꯔ ꯆꯠꯄ ꯆꯠꯇꯕ ꯂꯩꯗꯅ
ꯑ ꯑ ꯍꯣꯏ
ꯗꯇꯥ ꯒꯨꯝꯕꯗꯣ ꯃꯌꯥꯝ ꯌꯥꯎꯕ ꯑꯣꯏꯕ ꯑꯗꯨꯒꯤ ꯈꯔ ꯄ꯭ꯔꯗꯛꯇꯤꯚ ꯑꯣꯏꯗ꯭ꯔꯦ ꯉꯁꯤꯁꯦ
ꯉꯁꯤ ꯄꯨꯡ ꯀꯌꯥ ꯍꯜꯂꯛꯀꯦ ꯏꯆꯦꯃ
ꯄꯨꯡ ꯑꯍꯨꯝ ꯃꯈꯥꯏ ꯈꯔ ꯍꯦꯜꯂꯒ ꯁꯤꯗ ꯌꯧꯔꯛꯄꯗ ꯄꯨꯡ ꯃꯔꯤ ꯃꯨꯛ ꯇꯥꯔ ꯎꯝ ꯑꯗꯨꯒ ꯍꯜꯂꯛꯄꯒ ꯅꯣꯡꯂꯩ ꯅꯨꯡꯁꯤꯠ ꯑꯩꯅ ꯐꯤ ꯁꯨꯔꯦ ꯑꯗꯨꯒ ꯅꯣꯡꯂꯩ ꯅꯨꯡꯁꯤꯠ ꯇꯧꯔꯛꯑꯦ
ꯎꯝ ꯅꯨꯡꯁꯥ ꯈꯨꯁꯥꯗꯨꯒ ꯅꯣꯡ ꯇꯥꯅꯤ ꯁꯨꯡꯈꯟ ꯈꯟꯗꯦ ꯑꯗꯨꯒ ꯌꯦꯡꯉꯨꯅꯦ ꯈꯪꯍꯧꯗꯕꯤꯗ ꯖꯔ ꯑꯁ ꯍꯧꯖꯤꯛꯀꯥꯟ ꯋꯦꯗꯔ ꯁꯦ ꯑꯦ ꯏꯆꯦ ꯑꯗꯣ ꯅꯣꯏ ꯂꯥꯏꯕꯦꯔꯤ ꯐꯣꯡ ꯀꯝꯀꯥꯟꯗ ꯄꯩꯁꯥ ꯂꯣꯏꯅꯤ ꯍꯥꯏꯅꯣ
ꯍꯥꯥ
ꯄꯩꯁꯥ ꯊꯤꯕ ꯂꯣꯏꯕꯗꯣ ꯂꯥꯏꯕ꯭ꯔꯦꯔꯤꯒꯤ
ꯀꯨꯟꯊ꯭ꯔꯥ ꯃꯥꯊꯣꯏꯗ ꯂꯣꯏ ꯎꯝ ꯑꯩꯈꯣꯏꯗꯣ ꯉꯁꯤꯗꯒꯤ ꯆꯠꯂꯔꯣꯏ ꯑ ꯍꯌꯦꯡ ꯆꯠꯂꯔꯣꯏ ꯍꯌꯦꯡꯗꯣ ꯑꯩꯁꯨ ꯆꯠꯂꯔꯣꯏ ꯅꯆꯦꯁꯨ ꯆꯠꯂꯔꯣꯏ ꯑꯗꯨꯒ ꯑꯩꯁꯨ ꯍꯌꯦꯡ ꯆꯠꯂꯔꯣꯏ ꯂꯥꯛꯑꯔꯣꯏ ꯍꯥꯏꯗꯣꯛꯑꯝꯃꯦ
ꯑꯣ ꯑꯗꯨꯝ ꯇꯣꯛꯑꯅꯤꯅ ꯄꯨꯔꯥ
ꯑꯥ
ꯑꯣ ꯉꯁꯤꯗꯤ ꯉꯁꯤꯗꯤ ꯗꯦꯠ ꯇꯣꯏꯋꯦꯟꯇꯤꯒ ꯁꯚꯦꯟ ꯇꯣꯏꯋꯦꯟꯇꯤ ꯏꯤ ꯋꯥꯟ ꯊꯥꯔꯇꯤ ꯊꯥꯔꯇꯤ ꯋꯥꯟ ꯅꯨꯃꯤꯠ ꯑꯍꯨꯝ ꯃꯔꯤꯗꯤ ꯋꯥꯠꯂꯤꯕ
ꯋꯥꯠꯂꯤ ꯅꯨꯃꯤꯠ ꯑꯍꯨꯝ ꯃꯔꯤꯅꯤ ꯋꯥꯠꯂꯤ
ꯎ ꯑꯣ ꯏꯆꯦ ꯍꯟꯇꯛ ꯅꯣꯏ ꯂꯥꯡꯉꯝꯕꯤꯍꯣꯏꯒꯤ ꯑꯦꯛꯖꯥꯝ ꯊꯥꯕꯗꯣ
ꯑꯥ ꯊꯥꯏ
ꯊꯥꯕꯗꯣ ꯃꯣꯏ ꯑꯦꯛꯖꯥꯝ ꯅꯨꯡꯉꯥꯏꯒꯦ ꯍꯥꯏꯕ꯭ꯔꯣ
ꯅꯨꯡꯉꯥꯏꯇꯦꯍꯦ ꯃꯣꯏ ꯃꯄꯥꯅ ꯆꯩ ꯦ ꯂꯣꯏꯅ ꯈꯣꯠꯆꯜꯂꯝꯃꯨ ꯌꯥꯗ꯭ꯔꯥ ꯈꯟ ꯍꯥꯏꯗꯤ ꯇꯧꯔꯝꯗꯦ ꯍꯥꯏꯕꯒꯤ ꯍꯥꯟꯅꯗꯤ ꯄꯥꯈꯠꯇꯅ ꯂꯣꯏꯅ ꯈꯣꯠꯆꯜꯂꯝꯕ ꯅꯤꯒꯦꯇꯤꯞ ꯃꯥꯔꯀꯤꯡ ꯂꯩꯕꯅꯤꯅ ꯃꯌꯥꯝ ꯆꯠꯂꯣꯏꯗ꯭ꯔꯥ
ꯆꯠꯇꯔꯤꯅꯤꯗ
ꯑꯗꯨꯒꯤ ꯈꯣꯠꯆꯜꯂꯝꯃꯕ ꯑꯗꯨꯒꯤ ꯃꯣꯏꯅ ꯅꯤꯠ ꯀꯤꯗꯣ ꯁꯨꯝꯃꯥꯏ ꯇꯧꯔꯛꯑꯦ ꯍꯟꯇꯛ ꯅꯤꯠ ꯊꯥꯕ ꯀꯥꯡꯕꯨ ꯈꯩꯗꯣ ꯃꯤꯂꯣꯏꯅꯃꯛ ꯄꯩꯁꯥ ꯍꯟꯅꯤꯌꯦ
ꯐꯔꯦ ꯐꯔꯦ ꯑꯗꯨ ꯌꯥꯝ ꯅꯨꯡꯉꯥꯏꯇꯕꯃ ꯍꯥꯏꯗꯤ ꯂꯥꯏꯔꯤꯛꯁꯨ ꯌꯥꯝ ꯄꯥꯖꯔꯤꯕꯅꯦ ꯅꯠꯇꯔ ꯏꯆꯦ ꯑꯗꯨꯒ ꯃꯣꯏꯅ ꯀꯣꯏꯁꯟꯗꯨ ꯂꯤꯛ ꯍꯧꯖꯤꯛꯇꯤ ꯅꯨꯡꯉꯥꯏꯌꯦꯅ ꯊꯥꯈꯤꯕ ꯀꯥꯡꯒꯨꯗꯤ ꯅꯨꯡꯉꯥꯏ ꯔꯝꯃꯣꯏꯗꯔꯤꯅꯦꯕ ꯑꯃꯨꯛ
ꯅꯨꯡꯉꯥꯏ ꯔꯝꯃꯣꯏ
ꯀꯩꯅꯣ ꯈꯪꯗꯦ ꯑꯩꯈꯣꯏꯒꯤ ꯏꯟꯗꯤꯌꯥꯅ ꯇꯧꯏ ꯊꯕꯛꯁꯤ ꯀꯔꯞꯁꯟ ꯌꯥꯝ ꯇꯧꯏ
ꯇꯧꯏ ꯇꯧꯏ ꯑꯗꯣ ꯌꯦꯡꯎꯅꯦ ꯃꯤꯗꯣ ꯃꯌꯥꯝ ꯄꯥꯖꯥꯔꯀꯥꯟꯗ ꯇꯧꯕ ꯃꯤ ꯃꯌꯥꯝꯗꯣ ꯃꯣꯏꯅ ꯑꯗꯨꯃꯥꯏꯅ ꯀꯦꯟꯁꯦꯜ ꯆꯠꯂꯒ ꯑꯃꯨꯛ ꯑꯃꯨꯛ ꯈꯣꯏꯗꯧ ꯁꯥꯎꯍꯠꯍꯟꯕꯗꯣ ꯑꯣꯏꯕꯗꯣ
ꯑꯣꯏꯌꯦ ꯑꯃꯗꯨꯅꯤ ꯍꯟꯇꯛꯁꯨ ꯃꯤ ꯑꯃꯥ ꯁꯨꯁꯥꯏꯗ ꯇꯧꯋꯦ ꯍꯥꯏꯕꯔ ꯇꯧꯗꯧ ꯇꯧꯋꯦ ꯍꯥꯏꯕꯔ ꯑꯃꯥ ꯇꯧꯕꯗꯣ ꯈꯡꯕ꯭ꯔ ꯏꯆꯦ
ꯑꯑ ꯍꯥꯏꯕꯅꯦ
ꯎꯝ ꯌꯦꯡꯎꯅꯦ ꯍꯥꯏꯗꯤ ꯃꯤꯗꯣ ꯀꯔꯤꯅꯣꯗ ꯆꯍꯤ ꯃꯌꯥꯝ ꯅꯝꯖꯟꯕꯥ ꯃꯤꯖꯨ ꯌꯥꯎꯔꯝꯗꯣꯏꯅꯦꯕ ꯏꯆꯦ
ꯌꯥꯎꯔꯝꯗꯣꯏꯅꯦ
ꯑꯗꯒꯤ ꯍꯟꯇꯛꯀꯤ ꯌꯨ ꯄꯤ ꯑꯦ ꯁꯤ ꯑꯦꯛꯖꯥꯝꯗꯣ ꯑꯗꯨꯖꯨ ꯀꯣꯏꯁꯟ ꯌꯥꯝ ꯂꯨꯏꯌꯦꯌꯦ ꯍꯟꯇꯛ
ꯑꯗꯨꯒ ꯕꯥꯞꯇ ꯑꯋꯥꯔꯗ ꯐꯪꯕꯒꯤꯒꯖꯨ ꯍꯪꯉꯛꯑꯦ ꯍꯥꯏꯕꯀꯣ
ꯅꯨꯄꯥ ꯑꯃꯥ ꯃꯅꯤꯄꯨꯔ ꯄꯨꯔ ꯝꯆ ꯆꯥ ꯑꯃꯥ ꯔꯣꯅꯥꯜꯗꯣꯅ ꯃꯖꯨ ꯁꯥꯏꯟꯇꯤꯁꯠ ꯑꯣꯏꯕ ꯑꯁꯇꯔꯣ ꯇꯔꯣꯐꯤꯖꯤꯁ ꯁꯥꯏꯟꯇꯤꯁꯠ ꯑꯣꯏꯕꯀꯣ ꯃꯅꯥꯅꯦ ꯒꯦꯂꯦꯛꯁꯤ ꯑꯃꯥ ꯆꯤꯛ ꯃꯃꯤꯡꯅꯦ ꯂꯣꯛꯇꯥꯛ ꯄꯔꯣꯇ ꯂꯣꯛ ꯇꯣ ꯄꯔꯣꯇꯣꯀꯂꯥꯁꯇꯔꯅ ꯊꯣꯜꯂꯤꯔꯣ ꯄꯥꯠꯇꯒꯤ ꯃꯃꯤꯡ ꯂꯧꯔꯒ ꯍꯧꯖꯤꯛꯀꯤ ꯒꯦꯂꯦꯛꯁꯤꯗꯣ ꯕꯤꯂꯤꯌꯟ ꯀꯌꯥꯅꯣ ꯁꯤꯀꯁ ꯄꯣꯏꯟꯠ ꯋꯥꯟ ꯌꯦꯡꯎ ꯏꯕꯦꯃ
ꯎꯝ
ꯑꯗꯨꯗꯨꯒꯤ ꯃꯤ ꯃꯌꯥꯝ ꯊꯥꯒꯠꯅꯕꯥ ꯐꯣꯡꯗꯣꯛꯅꯕ ꯐꯥꯎꯕ ꯍꯥꯌꯕꯗꯤ ꯒꯦꯂꯦꯛꯁꯤ ꯒꯨꯝꯕꯗꯣ ꯗꯨꯝ ꯁꯦꯝꯃꯦ ꯑꯗꯣꯏꯇꯔꯒꯁꯨ ꯃꯥꯑꯣꯡꯗꯨꯗ ꯃꯅꯥ ꯂꯩꯕꯒꯤ ꯃꯑꯣꯡꯗꯨꯗ ꯂꯣꯛꯇꯥꯛꯀꯤ ꯃꯑꯣꯡꯗꯣ ꯃꯥꯜꯂꯦ ꯀꯥꯏꯅꯒ ꯈꯟꯖꯔꯛ ꯄ ꯃꯅꯤꯄꯨꯔ ꯃꯆꯥꯅꯤꯅꯅꯦ
ꯍ‌ꯣ ꯍ‌ꯣꯏ
ꯑꯗꯨꯗꯣ ꯂꯣꯛꯇꯥꯛ ꯄꯔꯣꯇꯣꯄꯂꯁ ꯇꯔꯅ ꯊꯣꯜꯂꯦ ꯍꯥꯏꯕ ꯍꯧꯖꯤꯛꯀꯤ ꯅꯨꯄꯥꯗꯣ ꯈꯔꯥ ꯅꯩꯕ ꯅꯨꯄꯥ ꯑꯣꯏꯕꯖꯥꯠꯅꯤꯅꯦ ꯑꯃꯥ ꯑꯦꯀꯦ ꯇꯦꯟꯊꯥꯗꯣ ꯑꯥꯑꯥ
ꯑꯗꯨꯅ ꯏꯆ‌ꯦ ꯑꯥ
ꯑꯨꯝ ꯃꯥꯗꯣ ꯖꯄꯥꯟꯗ ꯄꯤ꯬ꯍꯩꯁ꯬ꯗꯤ ꯇꯧꯋꯦꯌꯦ ꯑꯗꯨꯒ ꯊꯕꯛ ꯇꯧꯔꯗꯨꯁꯨ ꯖꯥꯄꯥꯟ ꯇꯧꯋꯦꯕꯀꯣ
ꯑꯥ
ꯍꯧꯖꯤꯛꯇꯤ ꯍꯧꯖꯤꯛ ꯖꯥꯄꯥꯟꯗ ꯂꯩꯔꯤꯕꯣ ꯀꯗꯥꯢ ꯂꯩꯕꯅꯣ ꯈꯪꯗꯦ꯫ ꯑꯗꯨꯒ ꯃꯥꯖ ꯃꯐꯝ ꯌꯥꯝ ꯆꯠꯂꯤꯉꯣ ꯃꯥꯁꯦ꯫
ꯑꯪ
ꯗꯤ ꯃꯣꯢꯗꯤ ꯑꯃꯨꯛꯀꯥ ꯑꯦꯁꯇ꯭ꯔꯣ ꯐꯤꯖꯤꯛꯁ ꯑꯣꯢꯕꯅꯤꯅ ꯃꯊꯛ ꯀꯨꯝꯗꯨꯗ ꯍꯦꯛꯇ ꯌꯦꯡꯗꯅꯀꯣ ꯑꯗꯨꯒ ꯃꯥꯗꯨ ꯌꯥꯝꯅ꯬꯬꯬ ꯃꯁꯛꯄꯨꯗꯤ ꯌꯥꯝꯄꯥꯛ ꯐꯖꯕ ꯑꯣꯢꯗꯦ꯫ ꯑꯗꯨꯑꯣꯢ ꯇꯥꯔꯒꯁꯨ ꯃꯒꯨꯟꯅ ꯍꯦꯟꯕ ꯑꯣꯢꯔꯦ
ꯍꯣꯢ
ꯄꯨꯖꯥ ꯑꯦꯂꯥꯡꯕꯝ ꯍꯣꯢꯒꯁꯨ ꯈꯪꯅ ꯃꯥꯜꯂꯦ
ꯂꯥꯢꯔꯤꯛ ꯍꯩꯕ ꯃꯁꯦꯟꯅꯤꯅ ꯈꯪꯅ
ꯎꯝ
ꯀꯩ ꯂꯝꯗꯩ ꯑꯣꯢꯒꯦ ꯆꯦ ꯃꯥꯗꯣ
ꯂꯝꯗꯤ ꯈꯪꯗꯦ ꯑꯩ꯫
ꯎꯝꯝ ꯑꯩꯗꯤ ꯉꯁꯤꯒꯤ ꯐꯣꯟ ꯄꯥꯢꯗ꯭ꯔꯤꯌꯦ ꯆꯦ ꯍꯥꯢꯗꯤ ꯑꯥ ꯉꯔꯥꯡꯁꯨ, ꯉꯔꯥꯡꯁꯨ ꯌꯥꯝꯄꯥꯛ ꯄꯥꯢꯗ꯭ꯔꯦ ꯑꯗꯨꯝ ꯍꯜꯂꯛꯄꯗꯩ ꯁꯨꯃꯥꯏꯅ ꯋꯥꯔꯤ ꯈꯔ ꯇꯧꯔꯦꯅ ꯅꯨꯃꯤꯗꯥꯡꯗꯨꯗ ꯃꯦꯁꯦꯖ ꯍꯜꯂꯒ ꯑꯗꯨꯝ ꯇꯨꯝꯃꯕꯩꯅꯦ꯫ ꯄꯥꯛ-ꯄꯥꯛ ꯄꯥꯢꯗꯕ ꯑꯥ ꯑꯗꯨ ꯆꯦ ꯀꯩꯅꯣ, ꯀꯩꯅꯣ ꯇꯧꯕ꯭ꯔꯣ ꯑꯥ ꯃꯣꯢꯅ ꯑꯣ ꯕꯤꯁꯤꯒꯤ ꯑꯦ ꯁꯤꯒꯩ ꯊꯥꯗꯣꯢꯅꯤ ꯍꯥꯢꯕ ꯃꯇꯝ ꯂꯩꯗꯅ ꯃꯤ ꯑꯃꯒꯤ ꯆꯍꯤ ꯄꯤꯗꯅ ꯍꯥꯢꯗꯤ ꯑꯇꯦꯝꯇꯣ
ꯖꯦꯔꯅꯦꯜꯒꯤꯗꯤ ꯃꯤ ꯃꯉꯥꯔꯥ ꯀꯌꯥꯅꯣꯝ ꯂꯩꯕꯅꯦꯕꯀꯣ, ꯑꯗꯨꯒ ꯑꯣ ꯕꯤ ꯁꯤ ꯒꯤꯅ ꯅꯤꯄꯥꯟ ꯂꯩ ꯍꯥꯕ꯭ꯔꯥ ꯀꯩꯅꯣꯝ ꯍꯥꯢꯕꯅꯦ
ꯌꯥꯝꯃꯦ ꯑꯗꯣ ꯂꯥꯁꯇ ꯑꯇꯦꯝꯇ ꯑꯣꯢꯕ ꯃꯤꯗꯤ ꯅꯨꯡꯉꯥꯢꯔꯝꯃꯣꯢ
ꯅꯨꯡꯉꯥꯢꯔꯝꯃꯣꯢ꯫
ꯍꯥꯏꯗꯤ ꯃꯣꯏ ꯈꯜꯂꯝꯒꯅꯤꯕ
ꯑꯗꯨꯒ ꯑꯦꯁ ꯇꯤꯒꯨꯝꯕꯗꯤ ꯃꯣꯏꯁꯦ ꯂꯤꯃꯤꯠ ꯂꯩꯇꯕ꯭ꯔꯥ ꯈꯪꯗꯦ
ꯈꯪꯗꯦ ꯃꯣꯏꯒꯤꯗꯤꯕꯨ ꯏꯁꯦ ꯀꯥꯟꯅꯕꯁꯦ ꯌꯥꯝ ꯐꯪꯒꯗ꯭ꯔꯥ
ꯐꯪꯉꯤ ꯑꯗꯨꯅꯅꯦ ꯑꯦꯛꯖꯥꯝ ꯂꯤꯛ ꯄꯦꯄꯔ ꯂꯤꯛ ꯑꯣꯏꯕꯗꯨꯗꯅꯦ ꯃꯤꯒꯩꯅ ꯍꯥꯏꯕ ꯑꯥꯏ ꯁꯤ ꯑꯦ ꯒꯤꯗꯤ ꯏꯟꯗꯤꯌꯥꯟ ꯆꯥꯔꯇꯔ ꯑꯦꯀꯥꯎꯟꯇꯦꯟꯗꯣ
ꯑꯥ
ꯑꯗꯨꯗꯨꯒꯤꯗꯤ ꯃꯣꯏꯒꯤꯁꯨ ꯑꯦꯛꯖꯥꯝ ꯂꯩꯌꯦꯕꯀꯣ ꯆꯥꯇꯔ ꯑꯦꯀꯥꯎꯟꯇꯦꯟꯒꯤ ꯑꯦꯛꯖꯥꯝꯗꯣ ꯃꯣꯏꯒꯤꯗꯤ ꯀꯩꯅꯣ ꯀ꯭ꯂꯥꯁꯁꯨ ꯈꯥꯏꯗꯣꯛꯇꯦꯌꯦ
ꯎꯝ
ꯑꯣꯏꯕ ꯃꯤ ꯂꯣꯏꯅꯃꯛꯇꯣ ꯑꯗꯨꯒ ꯑꯦꯛꯖꯥꯝꯗꯨꯁꯨ ꯑ‌ꯣꯏꯕꯩꯗꯤ ꯒꯤ ꯑꯥꯏꯁꯤꯑ‌ꯦꯅ ꯂꯧꯍꯜꯂ ꯐꯗꯧꯅꯤꯗ‌ꯣ ꯍꯥꯏꯕ ꯑꯈ‌ꯣꯏꯁꯨ ꯑꯟ ꯇꯤ ꯑ‌ꯦ ꯅ ꯂꯧꯅꯤꯗꯅ ꯑꯩꯈ‌ꯣꯏꯁꯨ ꯃꯃꯥꯡꯗ ꯑ‌ꯦꯛꯖꯥꯝ ꯂꯤꯛ ꯑ‌ꯦꯛꯖꯥꯝ ꯀꯦꯟ ꯁꯦꯜ ꯇꯧꯔꯤ ꯑꯦꯛꯖꯥꯝ ꯊꯥꯕ ꯀꯩꯢꯅꯣꯗ ꯄꯦꯟ ꯄꯦꯔ ꯊꯥꯔꯦ ꯇꯧꯔꯦ ꯑꯗꯨ ꯀꯥꯟꯗ ꯑꯗꯨ ꯀꯥꯟ ꯑꯦꯛꯖꯥꯝ ꯂꯤꯛ ꯑꯣꯏꯗꯅ ꯇꯧꯕꯗꯨ ꯈꯪꯕ꯭ꯔ
ꯀꯉꯥ ꯑꯃ ꯊꯣꯡꯅꯥꯒꯤꯕꯅꯤ
ꯑꯗꯨ ꯃꯇꯝꯗ ꯑꯩꯗꯣ ꯔꯥꯖꯁꯊꯥꯟꯗ ꯊꯥꯕ ꯇꯨꯀꯥꯟꯗ ꯌꯨꯝꯗ ꯊꯣꯂꯛꯑꯦ ꯑꯩꯈꯣꯏ ꯕꯥ ꯅꯥꯕꯒꯤ ꯆꯠꯄꯩ ꯇꯤꯀꯦꯠ ꯀꯛꯄꯒꯤ ꯊꯣꯔꯛꯑꯕ ꯑꯗꯨ ꯀꯥꯟꯗ ꯀꯩꯅꯣ ꯇꯧꯔꯕꯣ ꯑꯦꯛꯖꯥꯝꯗꯣ ꯑꯃꯨꯛ ꯍꯜꯂꯛꯄ ꯀꯥꯟꯗꯗꯤ ꯁꯦꯟꯇꯔꯗꯣ ꯃꯣꯏꯒꯤꯗꯤ ꯅꯤꯠꯀꯤꯗꯤ ꯁꯦꯟꯇꯔꯗꯣ ꯑꯃꯨꯛꯀ ꯈꯜꯍꯟꯂꯦꯕꯀꯣ ꯍꯑꯗꯛꯀꯤꯁꯦ ꯑꯈꯣꯏ ꯃꯇꯝꯗꯗꯤ ꯁꯦꯟꯇꯔꯗꯣ ꯑꯃꯨꯛꯀ ꯈꯂꯟꯗ꯭ꯔꯦꯕꯀꯣ ꯑꯗꯨꯒꯤ ꯑꯁꯍꯥꯅ ꯈꯟꯒ꯭ꯔꯕꯅꯤꯅ ꯁꯦꯟ ꯆꯣꯞꯅꯔꯦꯗꯅ
ꯎꯝ
ꯑꯗꯨꯗꯒꯤ ꯌꯥꯗ꯭ꯔꯦ
ꯎꯝ ꯑꯩꯗꯤ ꯅꯤꯠꯇꯤ ꯁꯨꯡꯊꯥ ꯊꯥꯔꯛꯇ꯭ꯔꯤ ꯏꯆꯦ ꯍꯥꯏꯗꯤ ꯑꯝꯐꯥꯎ ꯇ꯭ꯔꯥꯏ ꯇꯧꯗ꯭ꯔꯤꯌꯦꯕ
ꯅꯤꯠ ꯂꯣ ꯅꯤꯠꯇꯤ ꯑꯩꯁꯨ ꯊꯥꯗ꯭ꯔꯤꯌꯦ
ꯎꯨꯝ ꯁꯨꯝ ꯊꯥꯗ꯭ꯔꯤꯕ ꯃꯤꯗꯤ ꯑꯗꯨꯝ ꯇꯨꯌꯦꯜꯄ ꯂꯣꯏꯕꯒ ꯊꯥꯅꯩꯗꯅ ꯌꯦꯡꯁꯟꯒꯦ
ꯑꯩꯗꯤ ꯊꯥꯗꯦ ꯑꯩꯗꯤ ꯑꯦꯛꯖꯥꯝ ꯊꯥꯗꯦ ꯌꯥꯝꯅ
ꯏꯁ ꯑꯩꯗꯤ ꯁꯨꯡ ꯏꯆꯦꯕꯨꯗꯤ ꯈꯔꯕꯨ ꯊꯥꯔꯤꯌꯦ ꯍꯥꯏꯗꯤ ꯑꯇꯣꯞ-ꯑꯇꯣꯞꯄ ꯔꯦꯜꯋꯦꯒꯤ ꯑꯣꯏꯒꯦꯔ ꯑꯩꯗꯤ ꯀꯩꯝ ꯊꯥꯗꯦ ꯑꯦꯖꯥꯝ ꯊꯥꯏꯁꯦ ꯀꯋꯦꯠ ꯀꯨꯝꯕ ꯈꯔ ꯊꯥꯕ ꯍ ꯑꯗꯨꯒ ꯏꯛ- ꯑꯦꯒ꯭ꯔꯤꯒꯤ ꯑꯃꯨꯛꯇꯡꯒ ꯊꯥꯔꯨꯏꯒꯦ
ꯅꯣꯏ ꯁꯣꯅꯤꯌꯥꯒꯤ ꯇꯝꯃꯤꯗꯨꯁꯨ ꯈꯜꯂꯛꯑꯀꯥꯟ ꯇꯝꯃꯤ ꯅꯠꯇ꯭ꯔꯣ
ꯑꯥ-ꯃꯣꯏ ꯈꯜꯂꯛꯑꯀꯥꯟ ꯇꯝꯕ ꯍꯣꯏ ꯃꯣꯏꯅ ꯈꯟꯒ꯭ꯔꯦ ꯃꯣꯏꯅ ꯏꯁꯇꯦ ꯑꯗꯨꯗꯃꯨꯛ ꯈꯟꯒ꯭ꯔꯦ ꯑꯩꯈꯣꯏꯒꯤꯅ ꯍꯣꯏ ꯃꯣꯏ ꯑꯦꯒ꯭ꯔꯤꯒꯤꯗꯣ ꯏꯁꯇꯦꯠꯀꯤ ꯂꯧꯕ ꯑꯗꯨꯃꯥꯏ ꯒꯥꯏ ꯂꯩꯕꯅꯦꯕ ꯌꯥꯝꯅ
ꯑꯥ
ꯂꯩꯕꯅꯦ ꯑꯩ ꯌꯥꯝ ꯊꯥꯔꯨꯕꯅꯤꯅꯦ ꯑꯩꯁꯨ ꯑꯩꯁꯨ ꯑꯩ ꯇꯦꯟꯗ ꯂꯧꯕ꯭ꯔ ꯀꯩꯅꯣꯝ ꯇꯧꯕꯅꯤ ꯑꯩꯈꯣꯏꯗꯣ ꯑꯗ ꯊꯥꯏ ꯀꯣꯔꯣꯅꯥ ꯀꯜꯂꯦꯕꯥ ꯑꯗꯨꯏ ꯃꯇꯝꯗꯣ
ꯑꯥ
ꯀꯥꯟꯗ ꯑꯩꯈꯣꯏꯗꯣ ꯑꯦꯛꯖꯥꯝ ꯊꯥꯗꯦꯕ ꯏꯁꯇꯦꯠꯀꯤ ꯃꯣꯏ ꯁꯋꯥꯏꯗ ꯇꯝꯅꯕ ꯈꯩꯁꯤꯗꯤ ꯑꯦꯛꯖꯥꯝ ꯊꯥꯍꯟꯗꯕꯤ ꯁꯦꯂꯦꯛꯁꯟ ꯑꯣꯏꯅ ꯃꯥꯔꯛ
ꯑ
ꯑꯗꯨꯝ ꯀꯥꯟꯗ ꯑꯦꯟ ꯀꯦ ꯂꯧꯕꯗꯤ ꯑꯗꯨꯒꯨꯝꯕ ꯌꯥꯗꯦꯗꯅ ꯑꯗꯨꯒꯤ ꯑꯩꯈꯣꯏ ꯊꯥꯕ ꯁꯅꯥꯒ ꯂꯧꯊꯣꯛꯍꯟꯗꯅ ꯀꯣꯔꯣꯅꯥ ꯃꯅꯨꯡꯖꯤꯗ ꯀꯩꯅꯣ ꯇꯧꯍꯟꯗꯅ ꯌꯥꯝꯅ ꯑꯣꯟꯗꯅ ꯈꯣꯠꯇꯅ ꯌꯥꯝ ꯇꯧꯋꯦ ꯌꯥꯎꯁꯨ ꯌꯥꯎꯔꯛꯇꯕꯗꯨꯗ ꯀꯌꯥꯝ ꯇꯧꯋꯦ
ꯇꯦꯝꯄꯦꯌꯦꯆꯔ ꯈꯔ ꯑꯣꯟꯅꯔꯝꯃꯦ
ꯑ ꯑꯣꯟꯅꯩꯌꯦ ꯑꯗꯒꯤ ꯃꯤꯒꯤ ꯑꯃꯒ ꯑꯃꯒꯤ ꯗꯤꯁꯇꯦꯟꯁ ꯂꯦꯞꯄꯒꯤ ꯀ꯭ꯌꯨꯖꯦ ꯁꯤꯉꯩ ꯊꯝꯒꯗꯕꯅꯤ ꯀꯥꯏꯅ ꯃꯣꯏ
ꯇꯧꯔꯝꯃꯦ ꯇꯧꯔꯝꯃꯦ
ꯑꯗꯨꯃꯥꯏꯅꯒ ꯇꯧꯔꯒ ꯊꯥꯏ ꯑꯣ ꯏꯆꯦ ꯑꯃꯨꯛ ꯊꯝꯃꯒꯦ ꯑꯃꯨꯛ ꯊꯝꯃꯒꯦꯀꯣ ꯏꯆꯦ
ꯍꯣꯏ ꯍꯣꯏ